ꯎꯝ
ꯑꯥꯕ꯭ꯔꯣ
ꯑ
ꯍꯜꯂꯣ
ꯅꯨꯡꯉꯥꯏꯔꯤꯕꯣ
ꯍꯣꯏ ꯅꯨꯡꯉꯥꯏ ꯅꯪꯗꯤ
ꯁꯨꯝ ꯅꯨꯡꯉꯥꯏꯔꯦ ꯀꯩꯀꯔꯤ ꯊꯕꯛ ꯇꯧꯅꯔꯤꯒꯦ
ꯑꯁꯤꯁꯤ ꯂꯑꯣ ꯆꯠꯂꯒ ꯍꯜꯂꯑ
ꯎꯝ ꯂꯥꯎ ꯁꯨꯡꯕ ꯍꯥꯏꯕ꯭ꯔꯣ
ꯍꯥꯏꯩꯅ
ꯂꯥꯎ ꯁꯨꯕ ꯍꯩꯕ꯭ꯔꯕꯅꯪ
ꯍꯩꯕ ꯍꯩꯇꯕ ꯈꯪꯗꯦ ꯑꯗꯨꯝ ꯁꯨꯗ꯭ꯔꯗꯤ ꯌꯥꯗ꯭ꯔꯕꯅꯤꯅ ꯁꯨꯕꯅꯤ
ꯎꯝ ꯄꯨꯟꯗ ꯆꯤꯡꯗ ꯂꯩꯕ꯭ꯔꯥ
ꯍꯣꯏ ꯆꯥꯛ ꯆꯅꯕꯨ ꯅꯣꯏꯕꯨ
ꯑꯩ ꯆꯥꯗ꯭ꯔꯤ ꯊꯣꯡ ꯐꯥꯎ ꯊꯣꯡꯗ꯭ꯔꯤꯗ ꯎꯪꯒꯤ ꯆꯥꯔꯔꯕꯣ
ꯍꯣꯏ ꯑꯩꯈꯣꯏꯗꯤ ꯆꯥꯔꯦ
ꯀꯩ ꯌꯦꯟꯁꯥꯡ ꯆꯥꯒꯦ
ꯉꯁꯤ ꯎꯆꯁꯣꯏ
ꯎꯝ
ꯅꯣꯏꯗꯤ
ꯑꯩꯣꯏ ꯊꯣꯡꯗ꯭ꯔꯤ
ꯎꯝ ꯀꯗꯣ ꯏꯅ ꯍꯧꯖꯤ
ꯑꯩ ꯁꯤ ꯃꯊꯛꯇ ꯀꯥꯔꯒ ꯂꯩꯌꯦ ꯊꯛꯇ ꯎ ꯅꯨꯡꯁꯤꯠ ꯁꯤꯠꯂꯤꯅꯦ
ꯀꯅꯥ ꯀꯅꯥ ꯂꯩꯔꯤꯅꯣ ꯍꯧꯖꯤꯛꯇꯤ
ꯏꯊꯟꯇ ꯂꯩꯌꯦꯦ ꯂꯥꯛꯀꯦꯔꯣ
ꯅꯣꯏ ꯅꯃꯥꯟꯅꯕꯤ ꯑꯣꯏꯗꯤ ꯀꯥꯏ ꯆꯠꯈꯒꯦ
ꯃꯥ ꯐꯃꯨꯡꯗ ꯂꯩꯍꯧꯈ꯭ꯔꯦ ꯑꯩꯅ ꯑꯁꯤꯗ ꯊꯣꯛꯂꯛꯄ ꯁꯤꯗ ꯌꯨ ꯌꯨ ꯊꯛꯂꯒ ꯁꯤꯗ ꯌꯨ ꯊꯛꯂꯒ ꯌꯥꯝ ꯌꯥꯝ ꯂꯥꯡꯉꯦ ꯁꯤꯗ
ꯗꯅꯣ
ꯑꯩꯈꯣꯏ ꯑꯩꯈꯣꯏ ꯂꯩꯀꯥꯏꯗ ꯁꯤ
ꯅꯨꯄꯥ ꯅꯨꯄꯥꯔꯣ ꯅꯨꯄꯤꯔꯣ
ꯈꯪꯗꯦ ꯅꯨꯄꯥ ꯑꯣꯏꯔꯝꯑꯅꯤ ꯌꯥꯝ ꯋꯥ ꯋꯥ ꯂꯥꯎꯅꯌꯦꯕ
ꯅꯪꯒꯤ ꯑꯦꯛꯖꯥꯝꯗꯨꯕꯨ ꯎꯝ ꯅꯣꯡ ꯆꯨꯕꯒꯤ ꯅꯪꯒꯤ ꯑꯦꯛꯖꯥꯝꯗꯣ ꯀꯃꯥꯏ ꯅꯣꯏ ꯅꯪꯒꯤ ꯑꯦꯛꯖꯥꯝꯗꯣ ꯀꯃꯥꯏꯅ ꯇꯧꯔꯒꯦ ꯅꯨꯡꯉꯥꯏꯕ꯭ꯔꯣ
ꯈꯨꯅꯨꯡꯁꯤꯤꯒꯤ ꯄꯦꯄꯔꯗꯣ ꯑꯁ ꯀ ꯕꯀꯔ
ꯗꯦꯠ ꯀꯌꯥꯗ ꯑꯃꯨꯛ ꯑꯃꯨꯛ ꯊꯥꯗꯣꯏꯕ
ꯍꯌꯦꯡ ꯍꯪꯆꯤꯠ ꯊꯥꯔꯅꯤ ꯑꯃꯨꯛ ꯑꯗꯨꯗꯤ ꯄꯦꯞ ꯄꯦꯄꯔ ꯑꯃꯈꯛ ꯑꯣꯏꯔꯦ ꯑꯗꯨꯗꯤ ꯍꯌꯦꯡ ꯍꯪꯆꯤꯠ ꯊꯥꯔꯗꯤ ꯄꯦꯄꯔ ꯑꯃꯈꯛ ꯂꯩꯔꯦ ꯂꯣꯏꯗꯧꯔꯦ ꯀꯣꯛ ꯁꯥꯕ ꯍꯧꯔꯒꯅꯤ
ꯑꯦꯛꯖꯥꯝꯗꯤ ꯀꯃꯥꯏꯅ ꯇꯧꯔꯤꯒꯦ ꯅꯨꯡꯉꯥꯏꯕ꯭ꯔꯣ
ꯍꯣꯏ ꯑꯗꯨꯝ ꯑꯗꯨꯝ ꯅꯨꯡꯉꯥꯏꯗ ꯑꯦꯛꯖꯥꯝꯕꯨꯗꯤꯀꯣ ꯈꫭꯏꯗꯤ ꯀꯣꯏꯗꯤ ꯂꯥꯏꯔꯤꯛ ꯄꯥꯗ꯭ꯔꯁꯨ ꯍꯣꯏꯗꯤ ꯂꯥꯏꯔꯤꯛ ꯄꯥꯗ꯭ꯔꯁꯨ ꯍꯥꯏꯕꯅꯤꯅ ꯑꯗꯨꯝ ꯅꯨꯡꯉꯥꯏꯌꯦꯕ ꯍꯝ
ꯑꯗꯨ꯫ꯏꯀꯥꯟ ꯕꯣꯜ ꯌꯦꯡꯗ꯭ꯔꯣ ꯅꯣꯏꯗꯤ
ꯌꯦꯡ꯫ꯉꯦ ꯉꯁꯤꯒꯤꯁꯨ ꯌꯦꯡꯁꯦ ꯌꯦꯡꯗꯣꯏꯔꯥ ꯅꯪꯒꯤ ꯅꯃꯥꯅꯕ ꯅꯪꯒꯤ ꯅꯃꯥꯟꯅꯕ ꯌꯨꯝꯗ ꯂꯩꯔꯝꯕ ꯑꯣꯏꯔꯝꯅꯤ ꯅꯪ ꯍꯧꯖꯤꯛꯁꯦ ꯇꯣ ꯅꯪ ꯌꯨ꯫ꯝꯗ ꯅꯠꯇꯦꯕ ꯅꯪ ꯍꯧꯖꯤꯛ ꯂꯩꯥꯔꯤꯗꯣ
ꯎꯝ ꯑꯩꯌꯨꯝꯗ ꯅꯠꯇꯦ ꯍꯨꯖꯤꯛ
ꯀꯩꯒꯤꯔꯣ ꯅꯪꯗꯤ ꯅꯨꯡꯇꯤꯒꯤꯗꯨꯝ ꯀꫭꯏꯔꯕꯗꯤ ꯅꯨꯡ꯫ꯇꯤꯒꯤ ꯑꯗꯨꯝ ꯀꯣꯏꯔꯤꯗꯨꯗꯤ ꯀꯩꯒꯤꯔꯣꯕ
ꯇꯨꯝꯕꯗꯣ ꯈꯔ ꯉꯟ ꯑ ꯉꯟꯅ ꯇꯨꯝꯕꯗꯤ ꯇꯨꯝꯕꯗꯣ ꯈꯔ ꯅꯨꯡꯉꯥꯏꯇꯕ ꯑꯗꯨꯒꯤ ꯁꯨꯝ ꯋꯥꯀꯤꯡ ꯆꯠꯄ ꯑꯣꯏꯅ ꯑꯗꯨꯝ ꯆꯠꯂꯒ ꯀꯩꯅꯣ ꯇꯧꯕꯅꯤ
ꯊꯥꯖꯩ ꯊꯥꯖꯩ ꯄꯨꯡ ꯇꯔꯨꯛꯅ ꯇꯨꯝꯔꯁꯨ ꯑꯗꯨꯝ ꯐꯖꯅ ꯇꯨꯝꯈ꯭ꯔꯒ ꯉꯟꯅ ꯇꯨꯝꯂꯗꯤ ꯈꯔ ꯅꯨꯡꯉꯥꯏꯇꯕ ꯀꯥꯏꯅ ꯅꯨꯡ ꯅꯨꯡꯁꯤꯕ ꯂꯩꯅꯕ꯭ꯔꯣ
ꯇꯤ ꯅꯕꯁꯦ ꯂꯩꯕꯨ꯫ꯗꯤ ꯂꯩꯌꯦ ꯑꯃ
ꯌꯥꯝ ꯅꯨꯡꯁꯤꯕ꯭ꯔꯥ ꯏꯕꯥꯅꯤ ꯀꯣꯏꯅꯁꯤꯔꯣ
ꯑꯩꯅ ꯃꯥꯕꯨ ꯅꯨꯡꯁꯤꯕꯗꯤ ꯃꯥꯂꯦ꯫ꯝꯁꯤꯗ ꯀꯅꯥꯅꯁꯨ ꯊꯤꯡꯕ ꯉꯝꯒꯅꯤ ꯃꯥꯂꯤ
ꯏꯕꯥꯅꯤ ꯀꯣꯏꯅꯁꯦ ꯅꯪꯒꯤ ꯅꯨꯄꯤꯗꯣ ꯇꯣꯛꯈ꯭ꯔꯣ ꯑꯩ ꯅꯪ ꯃꯥꯕꯨ ꯅꯪꯅ ꯃꯥꯕꯨ ꯅꯨꯡꯁꯤꯔꯤꯕꯁꯦ ꯑꯥ ꯍꯥꯏꯔꯣ
ꯃꯤꯅ ꯄꯩꯁꯥ ꯄꯤꯔꯒ ꯑꯗꯨ ꯅꯨꯄꯤꯗꯨ ꯇꯣꯛꯈ꯭ꯔꯣ ꯍꯥꯏꯔꯁꯨ ꯑꯩꯗꯤ ꯉꯝ ꯉꯝꯗꯧ ꯃꯥꯟꯗꯦꯅꯦ
ꯃꯥꯅ ꯅꯪꯉꯣꯟꯗ ꯀꯔꯤ ꯇꯧꯔꯝꯕ꯭ꯔꯥ ꯑꯗꯨꯛ ꯌꯥꯝ ꯅꯨꯡꯁꯤꯔꯤ ꯗꯨꯗꯤ ꯅꯪꯅ ꯑꯥ ꯨꯈꯨꯝ ꯈꯨꯝꯅꯤꯡꯉꯥꯏ ꯂꯩꯇ꯭ꯔꯦ